ꯑ
ꯑꯣ
ꯇꯥꯕꯣ ꯇꯥꯕꯣ
ꯍꯜꯂꯣ
ꯑꯩ ꯇꯥꯥꯏ ꯍꯜꯂꯣ ꯆꯪ ꯇꯕꯥꯎ ꯇꯥꯕ ꯅꯠꯇꯔꫭ
ꯗꯞ ꯍꯥꯎ ꯍꯥꯎ
ꯇꯥꯏ ꯇꯥꯏ
ꯇꯥꯔꯕꯣ ꯇꯥꯔꯕꯣ ꯎꯝ ꯀꯩꯃꯊꯦꯜ ꯇꯔꯦ
ꯉꯁꯤꯁꯦ ꯑꯩꯈꯣꯏꯒꯤ ꯏꯅꯦꯝ ꯑꯃ ꯂꯥꯛꯄꯅꯦ ꯅꯦꯅꯦ ꯑꯃ ꯑꯩꯈꯣꯏ ꯃꯤ ꯑꯃ ꯂꯥꯛꯄꯅꯦꯕ ꯑꯩꯈꯣꯏꯗꯤ ꯑꯗ ꯑꯩꯈꯣꯏ ꯃꯥꯒꯤ ꯃꯅꯥꯎ ꯃꯅꯥꯎ ꯄꯒꯤꯅꯤ ꯑ ꯅꯨꯄꯤ ꯍꯥꯏꯇꯥꯔꯦ ꯑꯣ ꯂꯥꯛꯄ ꯑꯗꯨꯗꯤ ꯃꯥꯂꯛ ꯄꯗ ꯄꫭꯔꫭꯝ ꯄꫭꯔꫭꯝ ꯄꯨꯔꯛꯄ ꯇ ꯁꯝꯂꯦ ꯑꯗꯨ ꯑꯃꯒ
ꯅꯪ ꯅꯪꯗꯤ ꯀꯩꯏꯟꯖꯥꯡ ꯆꯥꯒꯦ
ꯍꯧꯖꯤꯛ ꯀꯩ ꯇꯧꯋꯦ ꯁꯤꯗꯤ ꯑꯩꯈꯣꯏ ꯀꯩ ꯇꯧꯋꯦ ꯌꯦꯟ ꯊꯨꯝꯕ ꯑꯃꯅꯦ ꯑꯗꯒꯤ ꯑ ꯀꯥꯡꯁꯣꯏ ꯑꯃꯅꯦ ꯇꯧꯋꯦ
ꯑꯍꯥꯎ ꯉꯥꯛꯇꯅꯤ ꯑꯗꯨꯗꯤ
ꯎꯝ ꯉꯁꯥꯏ ꯄꯨꯡ ꯑꯌꯨ ꯈꯔ ꯉꯟ ꯍꯧꯒꯠꯂꯦ ꯄꯨꯡ ꯃꯔꯤ ꯃꯈꯥꯏ ꯑꯗꯨꯋꯥꯏꯗ ꯋꯥꯋꯥꯛꯀꯤꯡ ꯆꯠꯂꯨꯔꯦ ꯋꯥꯋꯥꯛꯀꯤꯡ ꯆꯠꯂꯨꯔ ꯍꯜꯂꯛꯑꯒ ꯑꯁ ꯋꯥꯋꯥꯛꯀꯤꯡꯗꯤ ꯑꯩ ꯍꯥꯟꯅ ꯀꯟꯅ ꯆꯦꯟꯕꯤꯗꯣ
ꯍꯉꯒꯗꯣ
ꯎ ꯏꯁ ꯁꯝꯂꯣꯛꯇ ꯆꯥꯈꯠꯂꯨꯔꯦ ꯏꯁꯝ ꯂꯗ ꯆꯠꯂꯁꯦ ꯆꯤꯡꯈꯠꯂꯨꯔꯒ ꯍꯜꯂꯛꯑꯒ ꯄꯨꯡ ꯀꯩ ꯇꯧꯔꯛꯑꯦ ꯄꯨꯡ ꯃꯉꯥ ꯇꯔꯨꯛ ꯃꯉꯥ ꯃꯈꯥꯏ ꯇꯥꯔꯦ ꯍꯜꯂꯛꯑꯦ ꯑꯗꯨꯗꯤ ꯀꯩꯇꯧꯋꯤ ꯌꯦꯟ ꯆꯥꯥꯁꯦꯅ ꯇꯧꯕ ꯑꯩꯈꯣꯏꯒꯤ
ꯑꯣ ꯀꯅꯥꯅꯥꯅꯥ ꯐꯒꯦꯅꯣ
ꯎ ꯊꯣꯡꯃꯗꯤ ꯑꯩꯅ ꯊꯣꯡꯉꯦ ꯍꯜꯂꯛꯑꯒ
ꯍꯥꯎ ꯍꯥꯎ ꯍꯥꯎ ꯑꯥꯎ ꯃꯥꯅꯦꯔꯅꯦꯡ ꯀꯣꯡꯒꯗꯤ
ꯑꯅꯤꯅ ꯍꯧꯛꯇꯤ
ꯍꯥꯎꯔꯣꯏ ꯍꯥꯎꯔꯣꯏ ꯑꯩꯅ ꯊꯣꯡꯉꯗ ꯐꯣꯡꯅꯤꯡꯗ ꯅꯣꯏꯗꯤ ꯑꯗꯨꯗꯒꯤ ꯃꯌꯥꯝꯗꯣ
ꯎꯝ
ꯄ ꯆꯥꯂ ꯇ
ꯆꯥꯡ ꯀꯔꯤ ꯀꯦꯩꯅꯣ
ꯑꯦꯟ ꯅꯣꯣꯌꯅ ꯅ ꯉꯣꯣꯌ ꯇꯣꯡꯗ ꯀꯦ ꯂꯧꯁ ꯅꯝꯗꯗ ꯉꯃꯒꯤ ꯌꯦ ꯑꯣꯏꯔꯥꯎ ꯑꯩꯈꯣꯏꯗ ꯂꯥꯛꯑꯣ ꯑꯩꯣꯏ ꯊꯨꯝ ꯊꯥꯎ ꯄꯨꯝꯅꯃꯛ ꯑꯩꯗꯣ ꯂꯣꯏ ꯉꯝꯃꯒꯦ
ꯑꯣ
ꯀꯩ ꯈꯜ
ꯌꯥꯏꯌꯦꯦ ꯑꯩ ꯍꯣꯔꯦꯟ ꯅꯨꯡꯗꯥꯡ ꯍꯛꯇ ꯆꯥꯁꯤꯔꯣ
ꯇꯏꯅꯦ
ꯎꯝ
ꯑꯗꯨꯗꯤ ꯅꯠꯇ ꯂꯅꯨꯝꯇ ꯄꯣꯊꯂꯅꯣ
ꯀꯗ ꯇꯧꯋꯤ ꯁꯤꯗꯒꯤ ꯑꯩꯈꯣꯏ ꯃꯅꯤꯡꯗꯣ ꯃꯨ ꯂꯥꯕ ꯑꯅꯤ ꯀꯥꯏꯗꯣꯏꯅꯣ ꯈꯪꯗꯦ ꯉꯥꯜꯛꯄꯒ ꯂꯩꯔꯝꯃꯦꯅꯦ
ꯀꯅꯥꯒꯤꯅ ꯍꯥꯏꯁꯦ
ꯈꯪꯗꯦꯉ ꯀꯅꯥꯅꯣ ꯀꯩꯗꯧ ꯃꯥꯜꯂꯦ ꯑꯗꯝ ꯁꯨꯝ ꯍꯦꯜꯂꯛꯄ ꯑꯣꯏꯔ ꯃꯥꯜꯂꯦ
ꯎꯄ ꯂꯧꯧꯕ ꯑ ꯇ
ꯃꯥꯒꯤ ꯉꯥꯅꯨ ꯑꯣꯏꯔ ꯑꯗꯨꯝ ꯑꯣꯏꯗ꯭ꯔꯕ ꯍꯥꯏꯁꯦ
ꯂꯩ ꯀꯩꯅꯣ ꯉꯥꯅꯨꯒꯤ ꯌꯥꯅꯨ ꯉꯥꯛꯇꯅꯦ
ꯑꯗꯨ ꯆꯥꯔꯁꯤ ꯀꯩꯅꯣ ꯅꯪ ꯉꯥꯟꯗ ꯂꯩꯗꯧꯕ
ꯄꯨꯔꯛꯑꯒ ꯂꯣꯏꯔꯦ ꯉꯥꯅꯨ ꯂꯥꯡ ꯐꯠꯖꯕ ꯑꯅꯤ ꯑꯍꯨꯝ ꯂꯩꯌꯦ ꯑꯗ ꯀꯩ ꯇꯧꯔꯒ ꯂꯥꯛꯑꯣ ꯐꯖꯔꯦꯍꯦ ꯑꯩꯈꯣꯏꯅ ꯌꯥꯝ ꯇꯣꯏꯅ ꯆꯥꯡꯕ ꯉꯥꯅꯨ ꯂꯥꯛꯂ ꯑꯆꯧ ꯑꯆꯧꯕꯗꯨꯅꯤ
ꯃꯣꯏꯗꯒꯤ ꯀꯅꯥꯝ ꯆꯥꯈꯤꯕꯗꯨꯗ
ꯑ
ꯍꯥꯏꯥꯏꯅ
ꯑ
ꯅꯃꯥꯗ ꯀꯞꯁꯟꯅꯔꯒ ꯆꯥꯕꯗꯣ ꯃꯥ ꯑꯝꯇ ꯆꯥꯒꯦ ꯇꯧꯔꯒ
ꯑ ꯑ ꯑ ꯑ
ꯑ ꯅꯪ ꯃꯁꯇꯔ ꯅꯨꯡꯁꯔ ꯀꯃꯥꯏ ꯀꯃꯥꯏꯅ ꯇꯧꯈꯒꯦ
ꯑꯁ ꯂꯣꯏꯁꯤꯟꯒ꯭ꯔꯦꯗ ꯂꯣꯏꯁꯤꯜꯂꯒ ꯅꯒꯤꯁꯤꯅ ꯌꯨꯝꯗ ꯂꯦꯡꯗꯅ
ꯌꯨꯝ ꯌꯨꯝꯗ ꯑꯗꯨꯝ ꯇꯨꯝꯕ ꯆꯥꯕꯒ ꯑꯗꯨꯝ ꯇꯧꯗꯨꯅ ꯂꯩꯔꯕ ꯅꯪ ꯋꯥꯋꯥꯛꯀꯤꯡ ꯆꯠꯂꯗꯤ ꯑꯩꯁꯨ ꯆꯠꯄ ꯍꯧꯔꯁꯤꯒ ꯈꯜꯂꯤꯒꯤꯅꯤ
ꯑꯧ ꯌꯥꯏ ꯀꯩꯅꯣ ꯍꯧꯔꯁꯤ ꯀꯩꯅꯣ ꯅꯪ ꯑꯩꯌꯨ ꯌꯧ ꯍꯧꯒꯠꯄ ꯉꯝꯒꯗ꯭ꯔꯣ
ꯑꯗꯨꯅꯤꯅꯦ ꯂꯨꯔꯤꯁꯦ
ꯅꯪꯒꯤ ꯑꯃ ꯑꯩ ꯇꯅꯗꯅꯦ ꯇꯜꯂ ꯍꯒꯥ ꯑꯃ ꯀꯦꯟꯖꯤꯗꯤ ꯌꯥꯔ ꯀꯔ ꯅꯨ ꯍꯨꯝꯝ ꯆꯂ ꯃꯥ ꯑ ꯇꯊꯣꯛꯈꯤꯕꯗꯣ ꯑꯗꯨꯗꯅꯦꯕ ꯑꯩꯅ
ꯈꯣꯡꯃꯎ ꯑꯃ ꯂꯩꯁꯜꯂꯦ ꯄꯥꯟꯇꯤꯗꯅ ꯑꯗꯨꯝ ꯅꯨꯃꯤꯠ ꯍꯞꯇꯥꯃꯨꯛ ꯆꯦꯜꯠꯂꯝꯃꯦ ꯃꯑꯣꯡꯗꯤ ꯃꯥꯜꯂꯝꯃꯦ
ꯊꯣꯛꯄ ꯑꯗꯨꯝ ꯇꯥꯔ ꯂꯩꯗꯅ
ꯎꯝ ꯁꯤꯇ ꯗꯁꯥꯅꯤꯅꯦ ꯅꯪ ꯅꯁꯥ ꯌꯥꯝ ꯐꯔꯦ ꯅꯌꯥꯡ ꯌꯥꯝ ꯀꯪꯖꯤꯂꯦ ꯗꯥꯥꯏꯅꯤ
ꯀꯗꯥꯏꯗꯤ ꯅꯩꯁꯨ ꯍ‌ꯣꯠꯅꯔꯤꯕꯣ ꯁꯦ ꯀꯌꯥꯅꯣ ꯅꯥꯏ꯭ꯟꯇꯤ ꯃꯌꯥ ꯂꯩꯔꯝꯒꯗꯕ ꯃꯟꯂꯦ
ꯀꯤ ꯌꯥꯝꯗ‌ꯦꯅꯦ ꯑꯗꯨꯗꯤ
ꯌꯥꯕꯅꯤ
ꯅꯪꯒꯤ ꯅꯪꯒꯤ ꯍꯥꯏꯗꯨꯒ ꯅꯪꯒꯤ ꯍꯥꯏꯠꯇꯨꯒ ꯑꯗꯨꯝ ꯆꯥꯟꯅꯔꯤꯗ
ꯍꯟꯗꯛ ꯊꯕꯛ ꯅꯨꯡꯕꯛ ꯀꯧꯒꯤꯕ ꯊꯖꯤꯟꯕ ꯅꯠꯇ꯭ꯔꯣ ꯒꯨꯝꯕ ꯀꯧꯒꯤꯕꯗꯣ
ꯎꯝ
ꯀꯃꯥꯏ ꯀꯃꯥꯏꯅ ꯑꯦꯛꯖꯥꯝ ꯇꯧꯒꯤꯒꯦ
ꯑꯦꯛꯖꯥꯝ ꯁꯤ ꯕꯤ ꯁꯤ ꯄꯤ ꯇꯤ ꯍꯥꯏꯗꯥꯏꯅꯦ ꯀꯝꯄ꯭ꯌꯨꯇꯔ ꯕꯦꯁ ꯑꯦꯛꯖꯥꯝ ꯑꯦꯛꯖꯥꯝꯁꯦ ꯃꯩ ꯆꯠ ꯀꯦꯅ ꯆꯠꯄꯅꯦꯕ ꯑꯗꯨꯒ ꯌꯦꯡꯉꯣ ꯄꯦꯇ꯭ꯔꯟꯗꯣ ꯍꯣꯡꯉ ꯂꯩꯔꯝꯗꯅ ꯍꯣꯡ ꯂꯩꯔꯝꯃꯦ ꯑꯗꯒꯤ ꯑꯗꯒꯤꯗꯤ ꯂꯤ ꯅꯥꯟꯗꯣꯛꯈ꯭ꯔꯦ
ꯀꯩ ꯀꯩ ꯀꯣꯏꯁꯟ ꯂꯥꯛꯀꯦ
ꯀꯣꯏꯁꯟꯁꯦ ꯄꯦꯁꯤꯞ ꯚꯣꯏꯁ ꯑꯦꯛꯇꯤꯚ ꯚꯣꯏꯁ ꯈꯔ ꯑꯃ ꯂꯥꯛꯑꯦ ꯑꯗꯒꯤ ꯀꯔꯤ ꯑꯩꯈꯣꯏꯒꯤ ꯄꯦꯁꯦꯖ ꯑꯃ ꯂꯥꯛꯑꯦ ꯑꯗꯩꯗꯤ ꯖꯤ ꯀꯦ ꯈꯔ ꯑꯃ ꯔꯤꯖꯅꯤꯡ ꯑꯗꯩꯗꯤ ꯂꯣꯏ ꯁꯨꯔꯦ ꯈꯔ ꯈꯔ ꯑꯗꯨꯝ ꯂꯥꯛꯑꯦꯗ ꯑꯗꯨꯝ ꯅꯣꯏꯁꯨ ꯊꯥꯏꯗꯨ ꯆꯞ ꯃꯥꯟꯅꯩ ꯀꯩꯅꯣ ꯄꯦꯇ꯭ꯔꯟ ꯍꯣꯡꯕ ꯍꯥꯏꯁꯦ ꯈꯔ ꯃꯇꯝ ꯃꯦꯅꯦꯖ ꯀꯣꯟꯅꯗꯦ ꯍꯥꯏꯕꯩ ꯋꯥꯅꯤ
ꯀꯣꯏꯁꯟꯕꯨꯗꯤ ꯀꯩꯁꯨ ꯂꯨꯗꯕꯅꯤꯗ ꯖꯤꯗꯤꯒꯤꯕꯨꯗꯤ
ꯎꯝꯝ
ꯃ‌ꯣꯏꯒꯤ ꯃꯇꯝꯁꯦ
ꯑꯗꯨꯝ ꯐꯅꯌꯥꯝ ꯐꯥꯔ ꯅꯣꯏ ꯗꯥꯏꯗꯣ ꯃꯤ ꯀꯌꯥꯝ ꯊꯥꯒꯦ
ꯎꯝ ꯑꯩꯈꯣꯏꯒꯤꯔꯣ ꯍꯥꯏꯁꯦ ꯃꯤ ꯀꯩ ꯇꯧꯏ ꯑ ꯆꯅꯤꯃꯨꯛ ꯊꯥꯕꯅꯦꯉꯣ ꯑꯩꯈꯣꯏ ꯂꯩꯀꯥꯏꯗꯨꯗ ꯌꯥꯝꯃꯦ ꯀꯥꯏꯁꯤꯅ ꯑꯩꯈꯣꯏꯅ ꯊꯕꯛ ꯊꯥꯔꯛꯄ ꯃꯌꯥꯝꯗꯨꯒꯤ ꯍꯧꯖꯤꯛ ꯑꯉꯥꯡꯈꯩ ꯂꯣꯏꯅ ꯆꯍꯤ ꯇꯔꯥꯅꯤꯄꯥꯜ ꯂꯣꯏ ꯁꯨꯖꯜꯂꯛꯑꯕꯅꯤ ꯆꯍꯤ ꯇꯔꯥ ꯇꯔꯦꯠ ꯃꯈꯥꯏ ꯇꯦ ꯊꯥꯕ ꯃ ꯌꯥꯝꯖꯜꯂꯛꯑꯕꯅꯤ ꯃꯣꯏꯒ ꯏꯨꯡ ꯂꯝꯕꯥ ꯇꯧꯔꯤ ꯃꯤꯅꯦ ꯍꯔꯃꯨ
ꯍꯗ ꯑꯗꯨꯗꯤ ꯍꯪꯦ ꯊꯕꯛꯁꯦ ꯑꯩꯈꯣꯏꯁꯨ ꯌꯥꯗꯦ ꯊꯕꯛ ꯌꯥꯁꯤ ꯄꯥꯏ ꯊꯛ ꯃꯕꯨꯅꯅꯨꯡꯍꯕꯖꯥꯔꯒꯤꯗ
ꯑꯩꯨ ꯉꯔꯥꯡ ꯀꯩꯅꯣꯝ ꯍꯥꯏꯒꯅꯤ ꯆꯪ ꯑꯁ ꯃꯪꯒꯤ ꯋꯥꯔꯤ ꯑꯃ ꯄꯤꯒꯦꯕꯀꯣ
ꯎꯝ
ꯃꯪꯒꯤ ꯑ ꯗ ꯑꯩꯈꯣꯏ ꯂꯩꯀꯥꯏꯒꯤ ꯃꯅꯥꯥꯡ ꯆꯥꯅꯅꯕ ꯕꯣꯜ ꯁꯥꯟꯅꯕ ꯂꯩꯗꯥꯏꯅꯦ ꯑꯗ ꯃꯣꯏ ꯄꯨꯈ꯭ꯔꯤꯁꯤꯗ ꯃꯣꯏ ꯄꯨꯈ꯭ꯔꯤꯁꯤꯗ ꯀꯃꯥꯏꯅ ꯇꯧꯒꯦꯗ ꯑꯩꯁꯦ ꯉꯥ ꯐꯥꯔꯤꯅꯦꯅ ꯇꯧꯋꯦꯕꯀꯣ ꯉꯥꯁꯦ ꯀꯥꯏ ꯑꯍ ꯑ ꯐꯥꯔꯒ ꯃ ꯀ ꯀꯩ ꯇꯧꯕꯗꯣ ꯑ ꯑꯩꯈꯣꯏꯒꯤ ꯃꯣꯏ ꯍꯩꯊꯕꯤ ꯀꯥꯡꯕꯨꯗ ꯐꯪꯕ꯭ꯔꯥ ꯉ ꯇꯞ ꯇꯥꯅ ꯐꯥꯖꯤꯜꯂꯨꯔꯒ ꯑꯃꯨꯛ ꯍꯩꯗꯣꯛꯏꯗꯅ
ꯍꯣꯏꯅꯦ ꯍꯣꯏꯅꯦ ꯃꯣꯏ ꯀꯩꯅꯣ ꯑꯩꯈꯣꯏꯒꯤ ꯀꯩꯅꯣ ꯇꯧ ꯅꯠꯇ꯭ꯔꯣ ꯐꯥꯔꯒ ꯃꯣꯏ ꯁꯟꯗꯣꯛꯄꯔꯤꯗꯒꯗ꯭ꯔꯣ
ꯑꯣ ꯍꯣ ꯍꯣꯏ ꯑꯃꯨꯛ ꯍꯥꯏꯗꯣꯛꯑꯒ ꯑꯩꯈꯣꯏꯁꯦ ꯑꯩꯁꯦ ꯀꯃꯥꯏꯅ ꯇꯧ ꯇꯧꯒꯦꯗ ꯍꯦꯛꯇ ꯉꯥꯁꯦ ꯐꯥꯔꯒ ꯑꯩꯈꯣꯏ ꯑꯃꯨꯛ ꯍꯩꯗꯣꯛꯈ꯭ꯔꯒ ꯑꯩꯁꯦ ꯉꯥꯃꯨ ꯐꯥꯕꯅꯦ ꯃ ꯑꯃꯨꯛ ꯈꯨꯠ ꯍꯣꯝꯃꯒ ꯈꯨꯠ ꯍꯣꯝꯃꯒ ꯑꯃꯨꯛ ꯐꯥ ꯌꯥꯝ ꯐꯥꯔꯦ ꯑꯗꯨꯒ ꯑꯩꯈꯣꯏꯒꯤ ꯎ ꯃꯝ ꯂꯩꯗꯝꯃꯤꯕꯨꯣ ꯑꯗꯨꯗꯨꯗ ꯀꯃꯥꯏꯅ ꯇꯧꯒꯦꯗ ꯀꯩ ꯅꯃꯤ ꯁꯔꯨ ꯑꯣꯏꯖꯩ ꯊꯔꯣꯏꯁꯦ ꯑꯃꯨꯛ ꯃꯌꯥꯝ ꯈꯨꯟꯕꯅꯤ ꯑꯍꯥꯝꯕꯗꯒꯤ ꯑꯗꯒꯤ ꯍꯥꯥꯝꯗꯕꯗꯒꯤ ꯃꯌꯥꯝ ꯈꯨꯜꯂꯦ ꯑꯗꯨꯒ ꯅꯨꯃꯤꯠꯇꯨꯗ ꯊꯣꯡꯉꯒ ꯆꯥꯊꯣꯛꯏꯅꯤ ꯈꯨꯗꯛꯇ ꯑꯩ ꯈꯜꯜꯂꯤꯦ ꯑꯣ ꯉꯇꯤ ꯍꯥꯏꯕ ꯅꯨꯃꯤꯃꯤꯠ ꯉꯁꯤ ꯌꯥꯕ ꯅꯨꯃꯤꯁꯦ ꯈꯔꯗꯤ ꯀꯝ ꯍꯥꯝꯕ ꯅꯠꯇ꯭ꯔꯒꯅ ꯑꯣꯏꯕ ꯃꯥꯇꯅꯦ ꯑ ꯈꯜꯂꯤ ꯈꯪꯗꯦ ꯃꯀꯨ ꯃꯪꯉ ꯃꯤ ꯊꯥꯖꯅꯕ ꯂꯩꯗꯣꯏꯅꯦ ꯃꯩꯇꯩꯒꯤ ꯑꯃ
ꯎꯝ
ꯑꯗꯨ ꯑꯗꯨꯅꯦꯅꯦ
ꯑꯣ ꯂꯪ ꯃꯪꯖꯦ
ꯎꯝ ꯑꯩ ꯋꯥꯔꯤꯁꯦ
ꯅꯣꯏ ꯄꯨꯈ꯭ꯔꯤꯗ ꯊꯥꯏꯅ ꯉꯥ ꯐꯥꯔꯝꯗꯥꯏꯅꯦ ꯎꯀꯥꯕꯤ ꯃꯆꯥ ꯃꯆꯥ
ꯑꯦ ꯀꯦ ꯑꯗꯨꯗꯤ ꯄꯩꯂ ꯍꯦ ꯍꯧꯖꯤꯛ
ꯄꯣꯏꯊꯥꯛ ꯂꯥꯛꯈꯤꯗꯦ ꯑꯗꯨꯗꯤ
ꯌꯥꯏꯑꯦ ꯉꯥꯔꯤ ꯈꯔ ꯁꯨꯔꯛꯑꯒ ꯍꯥꯞꯄ ꯂꯥꯛꯄ ꯌꯥ ꯍꯧꯖꯤꯛ ꯉꯥ ꯐꯥꯕ ꯃꯇꯝ ꯑꯣꯏꯌꯦꯗꯅ
ꯑꯣ ꯑꯗꯨꯗꯤ ꯀꯃꯥꯏꯅ ꯇꯧꯕ ꯍꯧꯖꯤꯛ ꯑ ꯀꯥꯕꯩꯁꯦ ꯅꯣꯡꯖꯨ ꯊꯥꯒꯨꯝꯕꯅ ꯅꯨꯡꯉꯥꯏꯗꯥꯅꯦ
ꯑꯥ
ꯑꯥ ꯑꯗꯨꯗꯤ ꯅꯣꯏꯗꯣ ꯍꯧꯖꯤꯛ ꯐꯥꯔ ꯐꯥꯔꯗꯣꯏꯅꯦ ꯁꯥꯕꯗꯨꯗꯧꯕ
ꯑꯕ꯭ꯔꯣ
ꯍꯥꯎ ꯋꯥꯔꯕ꯭ꯔꯕ
ꯐꯥꯗꯨꯗꯤ ꯀꯩꯅꯣ ꯀꯥꯕꯤ ꯊꯥꯖꯔꯒ ꯉꯥ ꯐꯥꯗ꯭ꯔꯗꯤ
ꯑꯣ ꯑꯗꯨ ꯁꯥ ꯁꯥꯕꯅꯤꯅ ꯂꯥꯛꯀꯗ꯭ꯔꯁꯤꯅꯤꯣꯏꯗ
ꯎꯝ ꯂꯥꯛꯀꯅꯤ ꯂꯥꯛꯀꯅꯤ ꯀꯩꯗꯧꯕꯩ ꯂꯥꯛꯑꯣꯏ ꯑꯗꯨꯏꯅꯣ ꯂꯥꯛꯑꯣ ꯀꯩꯅꯣ
ꯂ ꯐ ꯂꯥꯛꯑꯒꯦ ꯍꯥꯏꯌꯦꯡꯉ ꯉꯁꯤ ꯉꯁꯤ ꯍꯌꯦꯡ ꯍꯌꯦꯡ ꯑꯣꯏꯅ ꯇꯧꯔꯒꯦ ꯀꯩ ꯂꯥꯛꯀꯦ
ꯌꯥꯏ ꯌꯥꯏ ꯑꯗꯨꯗꯤ ꯅꯪ ꯑꯩꯈꯣꯏ ꯈꯣꯏꯗꯤ ꯂꯩꯇꯦꯀꯣ
ꯍꯣꯏꯔꯣ ꯑꯦ ꯀꯣꯏꯗꯤ ꯐꯣꯟꯅꯤ ꯑꯩ ꯃ ꯌꯥꯝ ꯅ ꯀꯥꯏꯅ ꯀ ꯊ ꯑꯥ
ꯆꯤꯡꯕ ꯀꯥꯟꯗ ꯉꯥꯅꯒ ꯆꯤꯡꯕ ꯀꯥꯟꯗ ꯇꯠꯂꯨꯀꯣ
ꯍꯣꯏꯗꯤꯗꯤ ꯆꯠꯂꯣꯏ
ꯑꯣ ꯗꯤ ꯌꯥꯝ ꯊꯤ ꯌꯥꯏꯍꯦ
ꯌꯥꯝꯁꯥꯏ ꯌꯥꯝꯁꯥꯏ ꯑꯗꯨ ꯀꯠꯇ
ꯑꯥ
ꯍꯣꯏ ꯑꯗꯨꯗꯤ ꯍꯌꯦꯡ ꯂꯥꯛꯑꯒꯦ
ꯍꯌꯦꯡ ꯂꯥꯛꯑꯣ ꯄꯣꯠꯆꯉꯩꯁꯨ ꯂꯣꯏ ꯄꯨꯔꯒ ꯂꯥꯛꯎꯀꯣ ꯑꯥ ꯐꯔꯦ ꯐꯔꯦ ꯑꯗꯨꯗꯤ ꯑꯥ ꯇꯧꯔꯣ ꯇꯧꯔꯣ ꯊꯝꯃꯦꯀꯣ